ꯇꯣ
ꯎꯝ ꯑꯥꯎ ꯍꯣꯏ ꯇ ꯑ ꯇꯥꯕ꯭ꯔꯣ
ꯎꯝ ꯇꯥꯏꯗꯕ ꯂꯩꯕ꯭ꯔꯣ
ꯑꯁ ꯑꯩꯗꯣ ꯑꯩ ꯈꯨꯠꯇꯣ ꯈꯟꯖꯤꯟ ꯈꯨꯟꯖꯤꯟꯂꯣ ꯀꯥꯔꯒꯅꯦ ꯑꯣꯦ ꯁꯥꯔꯒ ꯂꯩꯕꯅꯦ ꯅꯍꯥꯟ ꯕ꯭ꯔꯥꯎꯟ ꯀꯂꯔꯗꯣ
ꯑꯗꯨ ꯃꯥꯔꯦ
ꯀꯛꯇꯕ ꯀꯨꯏꯔꯦꯕ ꯑꯗꯨꯗꯤ ꯑꯁ
ꯉꯁꯤ ꯊꯕꯛ ꯆꯠꯅꯤꯡꯗꯕ ꯁꯤ ꯃꯣꯏ
ꯑꯗꯨꯅꯦ ꯑꯩꯗꯤ ꯁꯨꯇꯤ ꯄꯤꯔꯝꯒꯗ꯭ꯔꯥ ꯅꯣꯏ ꯈꯟꯕꯅꯤꯀꯣ ꯑꯁ ꯅꯣꯏꯒꯤꯁꯦ ꯍꯥꯏꯗꯤ ꯍꯦꯟꯃꯜꯂꯦꯕ ꯃꯔꯛ ꯃꯔꯛꯇꯗꯤ ꯀꯣ
ꯎꯝ ꯃꯤꯅꯦ
ꯑꯗꯨ ꯑꯗꯨꯅꯦ ꯄꯤꯕ ꯌꯥ ꯐꯕꯅꯤꯕ ꯉꯁꯤꯗꯤ ꯑꯇꯩꯗꯤ ꯄꯤꯔꯝꯒꯅꯤ ꯁꯨꯇꯤ ꯁ꯭ꯀꯨꯜꯒꯨꯝꯕ ꯑꯣꯐꯤꯁ ꯀꯨꯝꯕꯗꯤ ꯎꯝ
ꯏꯃꯥꯟꯅꯕꯤ ꯐꯥꯔꯃꯥꯁꯤ ꯑꯃ ꯂꯩꯕꯗꯨ ꯄꯤ
ꯉꯔꯥꯡ ꯅꯥꯄꯤꯅꯤ ꯍꯥꯏꯕ ꯅꯠꯇ꯭ꯔꯣ ꯃꯣꯏꯒꯤꯗꯣ
ꯄꯤꯗꯦ ꯄꯤꯕꯗꯤ ꯑꯩꯁꯦ ꯍꯟꯗꯛ ꯉꯁꯤ ꯁꯨꯇꯤ ꯄꯤꯅꯔꯕꯅꯤꯅ ꯆꯠꯄ ꯇꯥꯟꯕꯕꯁꯤꯗꯤ ꯀ
ꯑꯗꯨꯝ ꯁꯤꯤꯈꯔꯦ ꯇ
ꯁꯨꯇꯤꯅꯤ ꯍꯥꯏꯅꯔꯗꯤꯀꯣꯟꯅ ꯂꯩꯔꯝꯃꯤꯕ
ꯑꯗꯣ ꯉꯔꯥꯡꯅꯤ ꯅꯪꯐꯥꯎ ꯌꯦꯡꯗꯕ꯭ꯔꯥꯗꯣ
ꯌꯦꯒ
ꯑꯁ ꯌꯦꯉꯗꯨ ꯄꯨꯔꯥ ꯍꯥꯏꯗꯦ ꯅꯨꯡꯉꯥꯏꯍꯌꯦꯦ ꯉꯔꯥꯡ ꯌꯦꯡꯕꯗꯣ
ꯀꯅꯥ ꯀꯅꯥ ꯌꯦꯉꯕ
ꯏ ꯐꯟ ꯇꯅꯤꯗ ꯌꯦꯡꯉꯨꯗꯣꯏ ꯑꯩꯒꯤ ꯐꯣꯟꯗ ꯌꯦꯡꯕꯅꯦ
ꯕꯤꯍꯥ
ꯎꯝ ꯏꯊꯟꯇ ꯌꯦꯡꯕꯅꯦꯕ ꯁꯇꯔꯗꯦꯗ ꯀꯩ ꯂꯩꯒꯦ ꯀꯔꯤ ꯑꯣ ꯊꯦꯡꯅ ꯍꯧꯒꯅꯤꯉ ꯑꯦ
ꯎꯝ ꯁꯟꯗꯦꯗꯗꯤ ꯁꯨꯇꯤ ꯂꯩꯗꯅ ꯍꯧꯖꯤꯛ ꯊꯕꯛ ꯆꯠꯄꯅꯤꯅ ꯌꯦꯡꯉꯗꯤ ꯑꯃꯨꯛ ꯋꯥꯗꯦꯒ
ꯍꯣꯏ ꯉꯔꯥꯡꯗꯣ ꯑꯩ ꯇꯣꯝꯕꯗ ꯄꯨꯡ ꯑꯃ ꯍꯦꯜꯂꯦꯗ ꯇꯣꯝꯕꯗ ꯊꯦꯡꯉ ꯇꯨꯝꯃꯦꯩ ꯊꯦꯡꯉꯤ ꯍꯥꯎ ꯊꯦꯡꯉ ꯑꯗꯨ ꯊꯦꯡꯉꯁꯨ ꯍꯧꯒꯠꯂꯦ
ꯎꯝ ꯑꯗꯨꯅꯦ ꯊꯕꯛ ꯂꯩꯇꯗꯤ ꯋꯥꯈꯜꯗꯣ ꯅꯨꯡꯉꯥꯏꯗꯅ ꯇꯨꯝꯅꯤꯡꯉꯁꯨ ꯐꯪꯉꯤꯗꯅ ꯇꯨꯝꯕ ꯑꯗꯨꯒꯤꯅꯦꯕ ꯑꯩꯈꯣꯏꯗꯤ ꯑꯁ ꯊꯕꯛ ꯌꯥꯝꯕꯅꯤꯅ ꯍꯥꯏꯕꯗꯤ ꯂꯥꯛꯑꯀꯥꯟꯗ ꯇꯨꯝꯅꯤꯡꯉꯗꯤ ꯏꯁ ꯊꯥꯁꯦ ꯀꯩꯅꯣꯝꯃ ꯇꯧꯔꯦꯅꯤ ꯗꯅ
ꯑꯗꯨꯅꯦ ꯅꯨꯡꯉꯥꯏꯇꯕꯀꯣ
ꯎ
ꯉꯁꯤ ꯑꯩꯗꯣ ꯕꯟ ꯎ ꯍꯥꯏꯕꯗꯤ ꯄꯕ꯭꯭ꯂꯦꯛ ꯗꯦ ꯑꯩꯗꯤ ꯈꯪꯗꯦꯕ ꯉꯔꯥꯡꯗꯣ ꯑꯗꯨꯒꯤ ꯑꯩꯅ ꯁꯤꯁꯦ ꯆꯠꯂꯒ ꯕꯖꯥꯔ ꯆꯠꯂꯒ ꯗꯨꯀꯥꯟꯗ ꯀꯩ ꯀꯩꯅꯣ ꯂꯧꯁꯤꯔꯣ ꯍꯥꯏꯅ ꯈꯟꯕꯅꯦꯕ ꯑꯗꯣ ꯑꯁ
ꯑꯗꯨ ꯌꯦꯡꯕꯁꯨ ꯆꯠꯂꯣꯗꯅ ꯍꯥꯏꯗꯤ
ꯑꯁ ꯑꯇꯣꯕꯔꯥꯁꯦ ꯇꯦꯡꯦ ꯃꯥꯄꯥꯥꯝꯃꯨꯦ
ꯆꯀꯥꯎꯁꯨꯣ
ꯍꯝ ꯍꯝꯝ ꯍꯝ ꯑꯇꯣꯕ꯭ꯔ ꯌꯥꯎꯗꯦ
ꯂꯅꯥꯅ ꯑꯃ ꯍꯤꯟꯗꯤ ꯍꯥꯏꯒꯅꯦ
ꯁꯥꯏꯀꯜ ꯊꯕ ꯍꯩꯔꯗꯤ ꯑ
ꯎꯝ ꯍꯤꯗꯥꯛ ꯏꯁꯄꯔꯤ ꯁꯥꯏꯁꯤꯡꯗꯣ ꯈꯟꯗꯣꯛꯏꯅꯦ ꯑꯩꯁꯨ
ꯑꯦꯛꯁꯄꯥꯔꯠꯒꯤꯁꯤꯡꯅ ꯀꯩ ꯍꯥꯏꯕ
ꯁꯟꯗꯣꯛꯅꯦꯕ
ꯑꯗꯨ ꯃꯣꯏ ꯑꯗꯣ ꯑꯃꯨꯛꯀ ꯑꯦꯛꯁꯄꯥꯏꯔꯤ ꯇꯧꯕꯁꯤꯡꯗꯣ ꯀꯝꯄꯅꯤ ꯑꯃꯨꯗ ꯊꯛꯑ ꯍꯣꯏ ꯍꯥꯏꯕꯗꯤ ꯐꯗꯦ ꯊꯥꯔꯒ ꯔꯤꯐꯟ ꯑꯃꯨꯛ ꯂꯧꯕ ꯌꯥꯏ ꯍꯥꯏꯕ ꯅꯠꯇ ꯁ꯭ꯔꯣꯞ
ꯎꯝ ꯌꯥꯏ ꯍꯥꯏ ꯃꯣꯏꯒꯤ ꯍꯨꯟꯗꯣꯛ ꯑꯗꯨꯝ ꯗꯁꯕꯤꯟ ꯂꯥꯛꯄ ꯍꯥꯏꯗꯤ ꯗꯁꯕꯤꯟ ꯒꯥꯔꯤꯗꯣ
ꯎꯝ
ꯑꯗꯨ ꯂꯥꯛꯄꯥꯟꯗ
ꯄꯩꯁꯥ ꯌꯥꯝꯃꯟꯕꯒꯤ ꯔꯤꯐꯟ ꯇꯧꯗ꯭ꯔꯁꯨ ꯌꯥꯔꯦ ꯍꯥꯏꯕꯅ ꯈꯟꯕ ꯃꯥꯜꯂꯦ
ꯑꯗꯨꯒ ꯃꯣꯏ ꯗꯁꯕꯤꯟ ꯀꯂꯦꯛꯁꯟ ꯇꯧꯕ ꯃꯤꯁꯤꯡꯁꯨ ꯍꯤꯗꯥꯛꯇꯤ ꯄꯨꯅꯤꯡꯗꯕꯅꯦꯕ ꯑꯗꯨꯗꯒꯤ ꯃꯣꯏꯅ ꯄꯩꯁꯥ ꯄꯤꯔꯒ ꯑꯗꯨꯝ ꯄꯤꯕꯅꯦ
ꯗꯤ ꯄꯨꯔꯥ ꯀꯩ ꯍꯥꯏꯗꯣꯏꯔꯥ ꯗꯦꯟꯖꯔ ꯑꯣꯏ ꯅꯀꯣ ꯑꯗꯨ ꯑꯗꯨꯒꯤꯁꯅꯦ ꯑꯗꯨꯗ ꯅꯪ ꯏꯗꯤ ꯍꯤꯗꯥꯛ ꯄꯤꯔꯝꯕ꯭ꯔ ꯍꯤꯗꯥꯛ ꯄꯤꯕ꯭ꯔꯥ ꯐꯔꯤꯗꯥꯛ ꯀꯩ ꯍꯥꯏꯗꯣꯏꯔꯥ ꯎ ꯅꯣꯏ ꯏꯁꯇꯥꯞꯁꯤꯡꯒꯤꯗꯤ ꯑꯗꯨꯝ
ꯄꯤꯗꯦꯅ ꯆꯅꯤ ꯍꯣꯏ ꯂꯧꯕꯁ ꯁꯤ ꯂꯧꯋꯦꯀꯣ ꯗꯤꯁꯀꯥꯎꯟ ꯈꯔ ꯃꯤꯗꯒꯤꯗꯤ ꯏꯁꯇꯥꯝ ꯑꯍꯨꯝꯒꯨꯝꯕ ꯗꯤꯁꯀꯥꯎꯟ ꯃꯔꯤꯒꯨꯝꯕ ꯂꯧꯕ ꯌꯥꯏꯌꯦ ꯈ꯭ꯋꯥꯏꯒꯨꯝꯕ
ꯐꯩꯩꯅ ꯑꯗꯨ ꯑꯗꯨꯗꯤ ꯀꯔꯤ ꯀꯔꯤ ꯍꯤꯗꯥꯛ ꯂꯧꯅꯒꯦꯗꯣ
ꯍꯥꯏꯗꯤ ꯃꯥ ꯃꯥꯒꯤ ꯂꯣꯛ ꯈꯨꯕꯒꯨꯝꯕ ꯗꯨꯀꯥꯟꯗ ꯂꯧꯕ ꯃꯣꯞꯀꯨꯝꯕ ꯂꯧꯕ ꯑꯗꯨꯒꯤꯅꯤꯗ ꯄꯥꯛ ꯂꯧꯗꯦꯗ ꯂꯧꯕꯗꯤ ꯎꯝ ꯈꯣꯡꯒ ꯂꯣꯏ ꯅꯥꯕꯒꯨꯝꯕꯗꯣ
ꯎꯝ ꯑꯩꯗꯤꯀꯣ ꯅꯣꯏ ꯄꯦꯔꯔꯁ ꯇ ꯂꯧꯅꯤꯡꯉꯦ ꯑꯗꯨꯒ ꯏꯁꯇꯣꯄꯦꯁꯁꯨ ꯑꯗꯨꯒ ꯃꯨꯐꯁꯨ ꯑꯗꯨꯒ ꯎ ꯕꯤꯛꯁꯀꯨꯝꯕꯁꯨ ꯂꯧꯅꯤꯡꯉꯦ ꯑꯗꯨꯝ ꯍꯣꯡꯡꯂꯗꯤ
ꯑꯩꯈꯣꯏꯅ ꯄ꯭ꯔꯁꯇꯃꯣꯜ ꯍꯥꯏꯔꯁꯨ ꯄ꯭ꯔꯁꯇꯃꯣꯜ ꯄꯨꯔꯥ ꯂꯩꯗꯅ ꯀꯣꯛ ꯆꯤꯛꯄꯒꯤꯅꯦ ꯀꯩꯀꯥ ꯑꯗꯨꯝ ꯃꯤꯛꯁ ꯇꯧꯔꯒ ꯂꯩꯕꯗꯣ
ꯑꯥ
ꯇꯧꯕ
ꯃꯍꯤꯒꯨꯝꯕꯗꯤ ꯀꯩ ꯍꯥꯏꯗꯣꯏꯔꯥ ꯀ꯭ꯔꯤꯝ ꯊꯥꯎꯒꯨꯝꯕꯗꯤ ꯂꯩ ꯖꯕ꯭ꯔꯅꯦ
ꯑꯩꯈꯣꯏꯁꯦ ꯃꯤ ꯌꯥꯝ ꯍꯪꯉꯛꯑꯁꯨꯅꯦ ꯍꯪꯕ ꯄꯣꯠꯁꯤꯡꯁꯦ ꯌꯥꯝ ꯂꯩꯇꯦ ꯍꯥꯏꯕ
ꯑꯗꯨꯅ ꯍꯥꯏꯕꯗꯤ ꯗꯨꯀꯥꯟ ꯃꯕꯨꯗ ꯍꯥꯏꯅꯦ ꯀꯁꯇꯃꯔꯁꯦ ꯑ ꯀꯁꯇꯃꯔꯁꯤꯡꯅ ꯑꯗꯨꯝꯥꯏꯅ ꯍꯪꯉꯛꯦ ꯑꯦ ꯁꯤ ꯄꯣꯠꯆꯩꯁꯦ ꯇꯣꯏꯅ ꯍꯥꯏꯕꯗꯤ ꯑꯗꯨꯝ ꯇꯣꯏꯅ ꯍꯪꯉꯦ ꯑꯗꯣ ꯂꯩꯅ ꯁꯦꯜꯁ ꯌꯣꯅꯤꯡꯉꯥꯏ
ꯀꯝꯄꯅꯤ ꯇꯣꯡ ꯉ ꯂꯦꯕ ꯀꯗ ꯑꯈꯣꯏꯒꯤꯅꯅꯦ ꯁꯔꯨ ꯁꯔꯥꯡꯒꯨꯝꯕ ꯑꯗꯨꯒꯨꯝꯕ ꯕ꯭ꯔꯦꯟ ꯒꯤ ꯀꯩꯀꯥꯒꯤ ꯌꯥꯝ ꯌꯥꯎꯋꯦꯕ ꯆ ꯈꯥꯎꯋꯏ
ꯎꯝ ꯇꯨꯡꯉꯂ ꯑꯗꯨꯗꯤ
ꯏꯟꯖꯦꯛꯁꯟ ꯑꯗꯨꯒꯨꯝꯕꯗꯣ ꯑꯗꯨꯒꯤꯅꯦꯕ ꯎꯝ
ꯄꯨꯗꯤ ꯂꯥꯛꯇꯕ꯭ꯔꯥ ꯉꯁꯦ
ꯃꯄꯣ ꯑꯗꯨꯝ ꯌꯨꯝꯗ ꯂꯩ ꯑꯩ ꯗꯥꯎꯟ ꯇꯣꯡꯉꯥꯜꯂꯦꯗꯅ ꯑꯗꯨ ꯀꯅꯦꯔ
ꯑꯥ ꯑꯣ ꯌꯨꯝꯒ ꯃꯣꯏ ꯐꯥꯔꯃꯥꯁꯤ ꯅꯣꯏ ꯗꯨꯀꯥꯟꯒ ꯃꯥꯟꯅꯕ꯭ꯔꯥ ꯑꯗꯣ ꯕꯤꯜꯗꯤꯡ ꯑꯃꯈꯛꯇ ꯑꯣꯏꯕ꯭ꯔꯥ
ꯇꯣꯉꯥꯟ ꯇꯣꯉꯥꯟ ꯗꯨꯀꯥꯟꯁꯤꯅ ꯔꯤꯝꯁ ꯔꯣꯠꯇ ꯂꯩꯔꯦꯗꯅ ꯑꯗꯨꯒ ꯃꯣꯏ ꯌꯨꯝꯗꯅ ꯑꯁꯤ ꯔꯤꯝꯁ ꯔꯣꯗ ꯍꯥꯏꯔꯁꯨ ꯏꯝꯐꯥꯜ ꯍꯣꯁꯄꯤꯇꯥꯜꯗꯣ ꯑꯗꯨ ꯃꯅꯥꯛꯇꯅꯦꯕ ꯑꯃꯨꯛ ꯆꯪꯕꯅꯦꯕ
ꯂꯥꯞꯄꯦ ꯑꯥꯗꯨꯗꯤ
ꯗꯗꯒꯤꯅꯦ ꯎꯝ ꯏꯁꯄꯥꯏꯔꯤ ꯃꯌꯥꯝ ꯌꯥꯝꯌꯥꯝꯁꯤꯅ ꯈꯪꯗꯦꯌꯦ ꯌꯥꯝ ꯌꯥꯝ ꯇꯧꯁꯤꯜꯂ ꯑꯗꯨꯒ ꯁꯤꯠꯇꯨ ꯁꯤꯠꯇꯦ ꯄꯥꯇꯣ
ꯁꯤꯠꯇꯕ ꯍꯤꯗꯥꯛꯁꯤꯡꯗꯤ ꯑꯁꯤ ꯌꯥꯝ ꯄꯥꯛ ꯁꯤ ꯠꯇꯦ ꯌꯥꯝ ꯆꯠꯇꯦ ꯍꯥꯏꯅ ꯍꯥꯏꯕꯤꯔꯣꯅꯦ
ꯏꯁꯃ ꯍꯨꯅ ꯍꯦꯟꯅ ꯐꯪꯉꯤꯅꯤ ꯀꯩꯒꯤꯅꯣ ꯑꯩꯈꯣꯏꯅ ꯇꯧꯕꯁꯨ ꯅꯠꯇ ꯑꯗꯨꯒ ꯃꯥꯅꯅꯦ ꯌꯥꯝ ꯌꯥꯝ ꯌꯥꯝ ꯌꯥꯝ ꯇꯧꯁꯤꯜꯂꯤꯗꯅ
ꯑꯃꯀ ꯕꯥꯔꯣ ꯄꯨꯡꯁꯦ ꯑꯁ ꯌꯥꯝ ꯊꯨꯅ ꯆꯠꯂꯦꯍꯦ
ꯑꯗꯨꯒ ꯍꯤꯗꯥꯛꯇꯣ ꯈꯔ ꯏꯁ ꯄꯔꯤꯅ ꯆꯗꯤꯀꯣ ꯗꯨꯇꯁꯤ ꯁꯤꯅꯁꯨ ꯏꯕꯗꯣ ꯌꯥꯝ ꯍꯥꯏꯗꯤ ꯏꯈꯠꯂꯅꯦꯕ ꯑꯗꯨꯒ ꯃꯤ ꯁꯤꯡꯖꯗ ꯑꯗꯨꯝ ꯂꯧꯔꯅꯤ ꯕꯀꯣ ꯑꯗꯨꯒ ꯇꯠꯂꯦ ꯑꯗꯨꯒ ꯑꯃꯨꯛ ꯀꯨꯏꯅ ꯆꯪꯕꯗꯣ ꯑꯣꯗ ꯇ ꯑꯣꯏꯔꯗ ꯀꯨꯣꯏꯕ ꯂ ꯇꯕꯒꯨꯝꯕ ꯑꯃꯨꯛ ꯂꯥꯛꯏꯅꯦꯕ ꯇꯧꯔꯤꯁꯦ ꯆꯠꯇꯕꯁꯤꯅ ꯑꯗꯨꯝ ꯆꯠꯇ꯭ꯔꯦ ꯆꯠꯄꯁꯤꯡꯅ ꯑꯗꯨꯝ
ꯑꯗꯨ ꯑꯣꯏꯔꯁꯨ ꯄꯩꯁꯥ ꯂꯥꯛꯄꯅꯤꯅ ꯃꯣꯏꯒꯤꯁꯦ ꯎꯝ ꯑꯦꯛꯁꯄꯥꯏꯔꯤ ꯆꯠꯂꯁꯨ ꯀꯩ ꯍꯥꯏꯗꯣꯢꯅꯣ ꯌꯥꯝꯗꯗꯤ ꯃꯥꯡꯔꯝꯔꯣꯏꯕ
ꯃꯣꯏꯅ ꯍꯤꯗꯥꯛ ꯏꯁꯄꯥꯏꯔꯤ ꯆꯠꯄ ꯍꯨꯟꯗꯣꯛꯄꯁꯦ ꯀꯥꯔꯇꯨꯟ ꯑꯅꯤ ꯑꯍꯨꯝ ꯍꯨꯟꯗꯣꯛꯑꯦ ꯍꯤꯗꯥꯛ ꯑꯃꯗ
ꯑꯁ ꯂꯣꯏꯔꯦꯍꯦ
ꯃꯥꯗꯣ ꯌꯥꯝ ꯌꯥꯝ ꯆꯦꯟꯁꯤꯜꯂꯦꯗꯅ
ꯎꯝ ꯑꯗꯨ ꯐꯥꯔꯃꯥꯁꯤ ꯐꯝꯕꯁꯤꯡꯗꯤ ꯀꯩ ꯍꯥꯏꯇꯥꯔꯣ ꯍꯤꯗꯥꯛꯇ ꯃꯣꯏꯗꯤ ꯃꯃꯜ ꯍꯣꯡꯅ ꯐꯪꯕꯅꯤꯅ ꯄꯥꯛ ꯂꯣꯁꯇꯤ ꯑꯣꯏꯔꯝꯔꯣꯏꯕ ꯑꯗꯨꯒ ꯔꯤꯐꯟꯁꯨ ꯇꯧꯕ ꯌꯥꯏ ꯍꯥꯏꯅ ꯔꯤꯐꯟ ꯇꯧꯋꯤ ꯍꯥꯏꯕꯅꯤꯅ ꯄꯩꯁꯥꯃꯨꯛ ꯀꯟꯅꯟꯅ ꯃꯊꯟꯗ ꯇꯥꯅꯤꯉꯥꯢ
ꯎꯝ
ꯑꯁ ꯇꯟꯕꯁꯤꯗꯤ ꯇꯟꯕꯁꯤꯗꯤ ꯑꯩꯗꯤ ꯋꯤꯟꯗꯣꯒꯤ ꯃꯅꯥꯛꯇ ꯐꯝꯃ ꯂꯩ ꯐꯁꯦ ꯃꯄꯥꯟꯗ
ꯎꯝ ꯁꯤꯂꯥꯛꯄꯣ
ꯍꯣꯏ ꯉꯁꯤ ꯅꯨꯡꯁꯤꯠ ꯂꯥꯛꯑꯦ ꯅꯨꯡꯁꯥꯁꯨ ꯊꯣꯛꯑꯅ ꯁꯤꯌꯝ ꯀꯟ ꯂꯥꯛꯑꯦ
ꯊꯕꯛ ꯆꯠꯄ ꯀꯥꯟꯗ ꯁꯥꯕ ꯀꯥꯟꯁꯤꯗꯤ ꯑꯩ ꯇꯟꯕꯁꯤꯗꯤꯀꯣ ꯏꯁꯥꯁꯦ ꯁꯨꯛꯀꯤ ꯇꯥꯏꯞꯇ ꯅꯨꯡꯉꯥꯏꯇꯕꯗꯣ ꯇꯨꯝꯅꯤꯡ ꯂꯩꯕꯒꯨꯝꯕ
ꯏꯁꯤꯡ ꯌꯥꯝ ꯊꯛꯎꯅꯦ
ꯅꯍꯥꯟ ꯏꯁꯤꯡ ꯌꯥꯝ ꯊꯛꯇꯕꯩꯔ ꯈꯪꯗꯦ ꯀꯣꯛ
ꯑꯗꯨꯅꯦ ꯏꯁꯤꯡ ꯌꯥꯝ ꯊꯛꯑꯣ ꯑꯗꯨꯒ ꯑꯩꯗꯤꯀꯣ ꯑꯗꯨꯝ ꯑꯩꯅ ꯅꯍꯥꯟ ꯊꯕꯛꯇ ꯆꯠꯄ ꯀꯥꯟꯗꯀꯣ ꯏꯁꯤꯡꯁꯨ ꯌꯥꯝ ꯑꯗꯨꯝ ꯅꯨꯡꯇꯤꯒꯤ ꯑꯗꯨꯝ ꯄꯨꯑꯦꯕꯇꯥꯎꯗꯣ ꯑꯗꯨꯒ ꯀꯣꯛ ꯆꯤꯛꯑꯦꯅ ꯍꯥꯏ ꯑꯗꯨꯗꯤ ꯀꯩ ꯍꯥꯏꯔ ꯐꯝꯃꯟꯗꯅ ꯐꯣꯟ ꯃꯦꯠꯃꯜꯂꯁꯨ ꯑꯗꯨꯃꯥꯏꯅ ꯀꯅ ꯍꯥꯏꯁꯨ ꯇꯣꯄꯦ ꯑꯗꯨꯝ ꯄꯨꯏꯑꯦꯕ ꯈꯥꯎꯗ ꯕꯦꯛꯇ ꯑꯗꯨꯗꯤ ꯑꯗꯨꯝ ꯆꯥꯔꯕꯅꯦ ꯁꯇꯣꯄꯦ ꯄꯨꯔꯒ ꯆꯥꯕꯅꯦ ꯑꯩꯗꯤ
ꯑꯗꯨꯅꯦ ꯀꯣꯛꯁꯨ ꯆꯤꯛꯃꯟ ꯑꯩꯗꯤ ꯆꯤꯛꯀꯅꯦꯕꯀ ꯏꯁꯤꯡ ꯏꯁꯤꯡꯁꯨ ꯊꯛꯇꯕ ꯊꯛꯅꯤꯡꯗꯕ ꯍꯥꯏꯗꯤ ꯌꯥꯝ ꯊꯛꯏꯗꯅ ꯎꯅꯤꯡꯕ ꯐꯥꯎꯔꯅꯤ ꯑꯩꯉꯣꯟꯗ ꯊꯛꯇꯕ ꯆꯥꯡ ꯍꯥꯏꯗꯤ ꯌꯥꯝ ꯊꯛꯀꯦ ꯈꯜꯂꯁꯨꯀꯣ ꯅ ꯄꯨꯗ ꯊꯛꯁꯤꯂ ꯑꯗꯨꯗꯤ ꯑꯣꯅꯤ ꯑꯅꯤ
ꯎꯝ
ꯉꯝꯗꯦꯕ ꯃꯔꯛꯇ ꯅꯣꯡꯃꯗ ꯊꯛꯇꯕꯁꯨ ꯌꯥꯎꯋꯦꯅꯦ ꯀꯩꯅꯣ ꯍꯥꯏꯗꯤ
ꯅꯪꯒꯤ ꯀꯤꯠꯅꯤꯗ ꯁꯣꯛꯑꯅꯤ ꯑꯗꯨꯗꯤ ꯈꯖꯤꯛ ꯈꯖꯤꯛꯇ ꯑꯣꯏꯔꯁꯨꯀꯣ ꯌꯥꯝ ꯑꯣꯏꯗ꯭ꯔꯁꯨ ꯑꯗꯨꯝ ꯎ ꯃꯇꯝ ꯆꯥꯡ ꯅꯥꯏꯅ ꯀꯩ ꯍꯥꯏꯗꯔꯥ ꯎꯝ ꯑꯗꯨꯃꯥꯏꯅ ꯇꯧꯑꯣ ꯑꯩꯗꯤ ꯏꯁꯤꯡ ꯌꯥꯝ ꯏꯁꯤꯡ ꯌꯥꯝ ꯊꯛꯄꯅꯦ ꯑꯗꯨꯒꯤ ꯑꯗꯨꯝ ꯕꯖꯥꯔ ꯆꯠꯄ ꯈꯨꯗꯤꯡ ꯊꯕꯛ ꯆꯠꯄ ꯈꯨꯗꯤꯡ ꯕꯇꯥꯥꯎ ꯑꯩꯉꯣꯟꯗ ꯌꯥꯎꯗ꯭ꯔꯗꯤ ꯌꯥꯗꯕꯅꯦꯕ ꯑꯗꯨꯕ ꯑꯃ ꯆꯥꯄ ꯑꯣꯏꯔꯒ ꯑꯗꯨꯝ ꯆꯠꯄꯅꯤꯗꯦ
ꯊꯛꯂꯨꯗꯕꯅꯤꯅ ꯑꯃꯨꯛ ꯇ꯭ꯔꯥꯏ ꯇꯧꯕꯁꯨ ꯌꯥꯝ ꯉꯝꯗꯦ ꯍꯥꯏꯕ
ꯑꯗꯨꯒꯤꯅꯦ ꯅꯪ ꯀꯪꯕꯗꯣ ꯑꯗꯨꯒꯤꯁꯨ ꯑꯣꯏꯔꯝ ꯑꯗꯨꯁꯨ ꯑꯣꯏꯔꯝꯕ ꯌꯥꯏ
ꯈꯪꯗ ꯍꯟꯗꯛꯇꯤ ꯈꯔ ꯇ꯭ꯔꯥꯏ ꯇꯧꯔꯤꯛꯅꯦ ꯑꯩꯁꯨ ꯌꯨꯝꯗ ꯂꯩꯈꯤꯕꯅꯦ ꯃꯥꯁꯦ ꯁ꯭ꯨꯜ ꯁ꯭ꯀꯨꯜꯗꯨꯁꯨꯤ ꯑꯣꯏꯕꯅꯤꯅ ꯃꯥꯁꯨ
ꯌꯨꯝ ꯆꯠꯈ꯭ꯔꯦ ꯑꯣ ꯑꯣ ꯔꯦꯟꯗꯥ ꯅꯉꯄꯥ ꯑꯃ ꯑꯗꯨꯗꯤ ꯍ
ꯎꯝ